ꯇꯥꯕ꯭ꯔꯣ ꯗꯣ ꯍꯜꯂꯣ ꯍꯜꯂꯣ ꯏꯟꯇꯔꯅꯦꯠ ꯉꯥꯛꯇꯩꯅ ꯁꯤꯕꯅꯦ ꯆꯨꯝ ꯍꯦꯜꯂꯣ ꯇꯥꯕ꯭ꯔꯣ ꯇꯥꯏꯀꯣ ꯑꯣ ꯇꯥꯏ ꯇꯥꯏ ꯇꯥꯏ ꯇꯥꯏ ꯉꯁꯥꯏꯗꯤ ꯇꯥꯗꯕ ꯀꯩ ꯀꯩ ꯆꯪ ꯆꯒꯦ
ꯀꯣ ꯆꯥꯏ ꯀꯩ ꯍꯥꯏ ꯀꯥꯎꯔꯦꯅꯦ ꯈꯥꯃꯦꯟꯒ ꯑꯥꯂꯨ
ꯈꯥꯃꯦꯟꯒꯤ ꯑꯗꯨ ꯈꯥꯃꯦꯟꯗꯤ ꯍꯥꯞꯄꯅꯦ ꯍꯣꯁꯇꯦꯜꯗꯨꯗ ꯑꯃꯨꯛ ꯂꯩꯇ꯭ꯔꯣ ꯀꯃꯥꯏꯅ ꯇꯧ
ꯂꯩꯇꯦ ꯌꯨꯝꯗ ꯂꯩ
ꯑꯣ
ꯑꯗꯨ ꯅꯨꯡꯉꯥꯏꯔꯤꯑꯦ ꯅꯪꯗꯤ
ꯎꯝ ꯑꯗꯨ ꯅꯨꯡꯉꯥꯏꯔꯦ ꯍꯥꯏꯇꯥꯔꯦ
ꯉꯥꯡ ꯅꯍꯥ ꯌꯨꯝꯗ ꯂꯥꯛꯄꯅꯦ
ꯑꯣ ꯀꯩꯗ꯭ꯔꯦ ꯅ ꯑꯗꯨꯗꯤ ꯍꯧꯖꯤꯗꯤ ꯀꯅꯥ ꯀꯅꯥ ꯂꯩꯕ ꯅꯃꯥꯟꯅꯕ ꯅꯃꯥꯟꯅꯕꯤ
ꯑꯗꯤ
ꯎ ꯏꯃ ꯈꯣꯏꯗꯤ ꯀꯥꯏ ꯆꯠꯈꯤꯒꯦ ꯏꯃꯥ ꯕꯕꯥ ꯈꯣꯏꯗꯤ
ꯃꯣꯏꯗꯣ ꯀꯩꯅꯣꯣꯔꯣꯝꯗ ꯑꯩꯈꯣꯏ ꯎꯝ ꯑꯩꯈꯣꯏ ꯃꯅꯥꯛꯇ ꯀꯣ ꯂꯧ
ꯑ
ꯀꯣ ꯌꯦꯟꯒꯅꯤ ꯍꯥꯏꯕ꯭ꯔꯥ ꯀꯩꯅꯣ ꯈꯪꯗꯦ ꯑꯩꯁꯨ
ꯅꯣꯏ ꯂꯧ ꯃꯇꯝꯗꯤ ꯍꯧꯔꯕꯣ ꯂꯧ ꯀꯩꯅꯣ ꯅꯣꯏ ꯂꯧ ꯂꯤꯡꯕ꯭ꯔꯥ ꯅꯠꯇ꯭ꯔꯒ ꯂꯧ ꯍꯨꯟꯕ꯭ꯔꯥ ꯑꯩ ꯌꯨꯝꯗ ꯂꯩꯇꯦ ꯏꯝꯐꯥꯜ ꯑꯩ ꯁ꯭ꯀꯨꯜꯗꯒꯤ ꯂꯩꯅ ꯉꯁꯤ ꯔꯤꯝꯁꯇ ꯀꯩꯅꯣ ꯂꯥꯏ ꯌꯦꯡꯅꯉꯥꯏꯀꯣ ꯊꯣꯛꯂꯛꯑꯒ ꯏꯃꯥꯟꯅꯕ ꯑꯩꯈꯣꯏ ꯑꯩꯈꯣꯏ ꯗꯗꯥ ꯑꯩꯈꯣꯏꯗ ꯂꯩ ꯍꯧꯖꯤꯛ ꯍꯣꯔꯦꯟ ꯅꯨꯡꯊꯤꯟ ꯍꯣꯔꯦꯟ ꯅꯨꯃꯤꯗꯥꯡ ꯋꯥꯏꯔꯝꯗ ꯑꯃꯨꯛ ꯆꯪꯒꯅꯤ ꯍꯧꯖꯤꯛꯇꯤ ꯉꯟꯗꯦꯩꯅ ꯔꯦꯁ ꯇꯧꯔꯦ ꯑꯩꯈꯣꯏꯗꯗ ꯃꯅꯥꯛꯇꯅꯤ ꯑꯩ ꯀꯩ ꯀꯩ ꯍꯣꯠꯅꯔꯒꯦ ꯍꯟꯗꯛ ꯎꯝ ꯅꯍꯥꯟ ꯅ ꯀꯩꯅꯣ ꯂꯥꯏꯔꯤꯛ ꯄꯥꯔꯒ ꯀꯩꯅꯣ ꯇꯧꯕꯗꯣ ꯑꯗꯨꯝ ꯇꯧꯕ ꯅꯠꯇ꯭ꯔꯣ ꯑꯦꯛꯖꯥꯝ ꯊꯥꯕ ꯈꯣꯠꯄ ꯑꯗꯨꯝ ꯇꯧꯕ ꯅꯠꯇ꯭ꯔꯣ ꯍ ꯐꯔꯦꯅꯦ
ꯀꯣꯆꯤꯡꯗꯤ ꯇꯣꯛꯈ꯭ꯔꯦꯀꯣ ꯂꯣꯏꯔꯦꯀꯣ ꯅꯣꯏꯒꯤ ꯀꯣꯆꯤꯡꯗꯣ ꯎꯝ ꯍꯧꯖꯤꯛꯇꯤ ꯑꯗꯨꯝ ꯌꯨꯝꯗ ꯂꯩꯒꯅꯦꯕ ꯀꯣ ꯍꯟꯗꯛꯁꯦ ꯑ ꯃꯈꯥꯗꯤ ꯀꯩ ꯆꯠꯊꯒꯦ ꯍꯥꯏꯅꯣ ꯀꯣꯦꯖ ꯇ ꯑꯣꯏꯅ ꯑꯗꯨꯝ ꯇꯝꯒꯣꯏ ꯍꯥꯏꯔ
ꯏ ꯀꯣꯂꯦꯖꯁꯨ ꯇꯝꯃꯦꯗꯤ
ꯑꯣ ꯐꯩꯅꯦ
ꯎꯝ
ꯈꯪꯗ꯭ꯔꯤ ꯄꯨꯟꯁꯤꯁꯦ ꯎꯝ ꯍꯣꯏ ꯅ꯭ꯌꯁ ꯁꯣꯝꯗ ꯅꯦꯠꯋꯥꯛꯇꯤ ꯑꯗꯨꯝ ꯐꯕ ꯅꯠꯇ꯭ꯔꯣ
ꯍꯣꯏ
ꯑꯣ ꯇ ꯁꯣꯏꯗꯗꯤ ꯅꯦꯠꯋꯥꯛ ꯍꯣꯏ ꯃꯇꯥꯡ ꯃꯇꯥꯡ ꯑꯗꯨꯝ ꯅꯨꯡꯉꯥꯏꯕ ꯅꯨꯡꯉꯥꯏꯇꯕ ꯃꯇꯥꯡꯁꯨ ꯌꯥꯎꯔꯦ ꯅꯨꯃꯤꯗꯥꯡ ꯑꯣꯏꯔꯝꯉꯥꯏꯗꯤ ꯌꯨꯝ ꯆꯠꯂꯣꯏ ꯅꯍꯥꯟ ꯆꯠꯀꯦꯗꯤ ꯇꯧꯕꯅꯦ ꯑꯗꯣ ꯑꯃꯨꯛ ꯍꯜꯂꯛꯑꯦ ꯆꯠꯅꯤꯡꯗꯕꯒꯤ ꯐꯔꯛ ꯇꯥꯕꯒꯤ ꯅꯣꯏ ꯔꯨꯝꯗ ꯌꯧꯗꯤ ꯌꯧꯔꯕꯅꯦ ꯑꯗꯒꯤ ꯑꯃꯨꯛ ꯍꯜꯂꯛꯑꯦ ꯁꯨꯇꯤꯁꯨ ꯌꯥꯝꯗꯕꯅꯤꯅ ꯀꯣꯏꯗꯕꯅꯤꯅ ꯍꯞꯇꯥ ꯑꯃꯈꯛꯇ ꯄꯤꯕꯅꯤꯅ ꯑꯃꯨꯛ ꯍꯜꯂꯛꯑꯦ ꯉꯔꯥꯡꯅ ꯑꯃꯨꯛ ꯁ꯭ꯀꯨꯜ ꯑꯃꯨꯛ ꯃꯅꯨꯡ ꯆꯪꯉꯦ ꯑꯗꯨꯒ ꯉꯁꯤ ꯗꯣꯛꯇꯔ ꯆꯠꯅꯤꯡꯉꯥꯏ ꯂꯩꯕꯒꯤ ꯑꯃꯨꯛ ꯊꯣꯛꯂꯛꯏꯅꯦ
ꯎꯝ
ꯃꯤꯒꯤ ꯃꯈꯥꯗ ꯂꯩꯕ ꯍꯥꯏꯕꯁꯨꯦꯄꯩ ꯂꯩꯗꯤꯅꯦ ꯑꯩꯈꯣꯏ ꯈꯨꯠꯁꯤ ꯇꯧꯕ ꯌꯥꯗꯦꯗꯣ ꯑꯩꯒꯤ ꯃꯈꯥꯗꯗꯩꯕ ꯍꯥꯏꯞꯁꯦ ꯅꯨꯡꯉꯥꯏꯇꯕꯅꯦ ꯈꯪꯗ꯭ꯔ ꯑꯔꯩ ꯄꯨꯟꯁꯤꯁꯦ ꯋꯥꯏ
ꯇꯥ ꯇꯣ ꯀꯩ
ꯀꯩꯀꯩ ꯃꯊꯦꯜ ꯆꯥꯏꯕ ꯉꯁꯤ ꯍꯪꯒꯥꯝ ꯍꯥꯏꯕꯥ ꯑ‌ꯣ ꯊꯝꯃꯦ ꯁꯦꯝ ꯍꯥꯎꯕꯗꯅꯤ ꯀꯃꯥꯏꯅ ꯈ ꯂꯧꯗꯦ
ꯍ ꯑꯂꯨ
ꯑꯩꯈꯣꯏꯗꯤ ꯍꯪꯒꯥꯝ ꯆꯥꯕ ꯑꯗꯨꯒꯅꯤ ꯑꯗꯅꯤꯗ ꯍꯟꯗꯛꯁꯤ ꯅꯪ ꯈꯣꯟꯖꯦꯜꯁꯤ ꯀꯩꯅꯣꯝꯃ ꯇꯧꯏꯍꯦ ꯂꯩꯕꯤ ꯐꯥꯃꯂꯦ ꯅꯠꯇ꯭ꯔꯥ ꯗꯦꯛꯁꯤꯅꯦ ꯈꯣꯟꯖꯦꯛ
ꯑꯉꯥꯡ ꯑꯣꯏꯔꯤꯌꯦ
ꯑꯉꯥꯡ ꯅꯠꯇ꯭ꯔꯦ ꯅꯍꯥꯟ ꯑꯉꯥꯡ ꯑꯉꯥꯡ ꯍꯧꯖꯤꯛꯐꯥꯎ ꯑꯉꯥꯡ ꯑꯣꯏꯔꯤꯗꯤ ꯑꯣꯏꯁ ꯑꯗꯨꯗꯤ ꯀꯩꯅꯣ ꯍꯅꯨꯕꯤ ꯑꯣꯏꯔꯝꯗꯥꯏꯁꯨ ꯑꯉ ꯑꯉ ꯑꯗꯨꯝ ꯂꯩ ꯃꯥꯜꯂꯦ ꯌ ꯄꯥꯅ ꯇꯧꯔꯣ
ꯍꯥ
ꯎꯝ ꯀꯅꯥ ꯀꯅꯥ ꯈꯪꯅꯕ ꯂꯩꯒꯦ
ꯂꯥꯏꯇꯩꯅꯣ
ꯆꯤꯟꯕꯨꯗꯤ ꯂꯩꯇꯦꯗꯤꯦ ꯍꯥꯏ ꯃꯅꯨꯡꯗꯗꯤ ꯍꯥ ꯂꯣꯠꯅ ꯊꯝꯕ ꯅꯠꯇ꯭ꯔꯣ
ꯂꯩꯇꯕꯒꯤ ꯂꯩꯇꯦ ꯍꯥꯏꯕꯅꯦ ꯀꯩꯅꯣ
ꯅꯪ ꯅꯍꯥꯟ ꯍꯦꯛ ꯍꯥꯏꯗꯅꯦ ꯑꯁꯣꯝꯒꯤ ꯅꯥꯀꯟ ꯑꯃꯔꯣꯝꯗ ꯑꯃ ꯍꯩꯔꯣ ꯂꯩ ꯍꯥꯏꯗꯣ
ꯑꯗ ꯀꯣꯏ ꯔꯍꯦ ꯄꯥꯎ ꯐꯥꯎꯅꯗꯕ ꯀꯨꯏꯔꯦ꯫
ꯐꯥꯎꯅꯗ꯭ꯔꯦ꯫
ꯍꯣꯏ꯫ ꯎꯝ꯫
ꯅꯍꯥꯟꯗꯤ ꯌꯥꯝ ꯒꯞꯊꯤ ꯇꯧꯈꯤꯗꯥꯏꯅꯦ꯫
ꯏꯁ꯫
ꯅꯠꯇ꯭ꯔꯣ ꯅꯍꯥꯟ ꯏꯕꯥꯅꯤ ꯑꯥ ꯅꯍꯥꯟ ꯃꯈꯩ ꯀꯩꯅꯣ ꯇꯧꯈꯤꯗꯥꯏꯅꯦ ꯌꯥꯝ ꯄꯣꯡꯈꯤꯗꯥꯏꯅꯦ ꯍꯧꯖꯤꯛꯁꯨ ꯑꯗꯨꯝ ꯄꯣꯡꯗꯣꯏ ꯈꯪꯉꯤꯕ ꯁꯛ ꯐꯖꯔꯕꯅꯤꯅ ꯍꯥ
ꯑꯩꯒꯣ ꯑꯩꯗꯣ ꯑꯃ ꯑꯃ ꯀꯣꯏꯔꯗꯤ ꯑꯗꯨꯝ ꯍꯥꯏꯗꯤ ꯑꯥ ꯐꯖꯅ ꯀꯣꯏꯅꯤꯡꯉꯦꯕꯀꯣ
ꯎꯝ
ꯑꯗꯨꯒꯤꯅꯦ ꯑꯇꯣꯞꯄꯒ ꯍꯥꯏꯗꯤ ꯂꯩꯅꯕ ꯃꯔꯤ ꯂꯩꯅꯕꯗꯣ ꯑꯗꯨꯒꯨꯝꯕꯗꯣ ꯇꯜꯂꯦꯕ ꯑꯩ
ꯑꯩꯗꯣ
ꯑꯗꯨꯅ ꯉꯁꯥꯏꯒꯤꯗꯨꯅ ꯐꯖꯅ ꯀꯣꯏꯁꯦ ꯍꯥꯏꯔꯒ ꯅꯪꯅ ꯌꯥꯗ꯭ꯔꯒ ꯇꯠ
ꯑꯃꯛ ꯑꯃ ꯂꯩꯔꯤꯀꯥꯟꯗ ꯑꯃ ꯑꯃ ꯑꯃꯨꯛ ꯀꯩꯅꯣ ꯀꯩꯅꯣ ꯇꯧꯁꯜꯂꯗꯤ ꯑꯩꯗꯤ ꯇꯜꯂꯦ ꯑꯗꯨꯒꯨꯝꯕꯗꯣ
ꯄꯥꯞ ꯄꯨꯕꯅꯦ ꯑꯁꯤꯅꯦꯕ ꯅꯪꯅ ꯈꯜꯂꯤꯗꯣ ꯑꯗꯨꯗꯤ ꯍꯟꯗꯛꯇꯤ ꯂꯩ ꯂꯩꯇꯕ ꯅꯠꯇ꯭ꯔꯣ ꯎꯝ ꯍꯣꯏꯅꯦ ꯆꯨꯝꯃꯤꯅꯦ ꯑꯦꯍꯦ ꯐꯖꯅ ꯃꯤꯒꯤ ꯊꯝꯃꯣꯏ ꯀꯩꯗꯧꯌꯦꯕ ꯀꯥꯏꯍꯟꯕ ꯃꯆꯦꯠ ꯃꯆꯦꯠ ꯀꯥꯏꯒꯅꯦ ꯑꯗꯨꯅꯦꯕ ꯅꯠꯇ꯭ꯔꯣ ꯍꯥ
ꯍꯥꯏꯕꯅꯦ ꯑꯗꯨꯕꯨ꯫
ꯍꯥ
ꯎꯝ
ꯀꯩ ꯍꯥꯏꯕ꯭ꯔꯣ
ꯍꯥꯥ ꯍꯧꯖꯤꯛ ꯁꯦꯡꯗꯦꯕꯣ ꯅꯪ ꯈꯣꯟꯖꯦꯜꯁꯨ ꯄꯤꯛ
ꯑꯦ ꯀꯔꯤ ꯊꯥꯒꯠꯄ
ꯅꯪꯒꯤꯗꯣ ꯅꯠꯇ꯭ꯔꯣ꯫
ꯅꯪꯒꯤ ꯁ꯭ꯇꯦꯇꯁ ꯑꯃ ꯊꯥꯒꯠꯄꯗꯣ ꯅꯪꯒꯤ ꯀꯣꯏꯅꯕ ꯅꯨꯄꯤꯗꯨ ꯆꯦꯟꯈ꯭ꯔꯦ ꯍꯥꯏꯕ꯭ꯔꯥ ꯀꯩꯅꯣ ꯊꯥ
ꯑꯥꯁꯦ ꯄꯥꯎꯁꯦ ꯑꯁ ꯂꯤꯛ ꯇꯧꯕ ꯃꯥꯜꯂꯅꯦ ꯑꯦ ꯑꯩ ꯆꯤꯆꯦꯟꯅꯗꯤ
ꯆꯨꯝꯕ꯭ꯔꯣ
ꯈꯪꯗꯦ ꯑꯩ ꯆꯦꯆꯦꯅꯦ ꯑꯩ ꯀꯣꯏꯅꯕ ꯅꯠꯇꯦ ꯑꯗꯨꯕꯨꯗꯤ ꯑꯩ ꯆꯦꯆꯦ ꯊꯣꯛꯅꯤꯗ ꯑꯩ ꯀꯣꯏꯅꯗꯦꯕ ꯑꯗꯣ ꯃꯥꯗꯤ ꯆꯦꯟꯈ꯭ꯔꯦ ꯏꯆꯦꯗꯤ ꯆꯦꯟꯈ꯭ꯔꯦ ꯌꯨꯝ ꯄꯥꯟꯈ꯭ꯔꯦ ꯅꯪ ꯀꯥꯏ ꯀꯥꯏꯗꯒꯤ ꯈꯪꯕ ꯀꯥꯏꯗꯒꯤ ꯎꯕ
ꯅꯪꯅ ꯁ꯭ꯇꯦꯇꯁ ꯊꯝꯃꯒ ꯑꯩ ꯅꯪꯒ ꯀꯩꯅꯣ ꯇꯧ
ꯑ ꯑꯣ ꯍꯣ ꯁꯨ ꯑꯗꯨꯝ ꯎꯕꯀꯣ ꯃꯥꯟ ꯃꯥꯟꯅꯦ ꯑꯩꯒꯤ ꯁ꯭ꯇꯦꯠ ꯗꯁꯨ ꯑꯣꯏꯔꯝꯅꯤꯅ ꯀꯩꯅꯣꯒꯤ ꯑꯩꯒꯤ ꯈꯪꯗꯦ ꯑꯣꯏꯔꯝꯒꯅꯦ ꯎꯝ ꯑꯩꯗꯤ ꯅꯪ ꯕ꯭ꯌꯨ ꯇꯧꯔꯝꯕꯁꯦ ꯑꯩ ꯎꯗꯦꯅꯦ ꯑꯦ ꯇꯃꯤꯒ
ꯀꯩꯅꯣ ꯇꯧꯗꯌꯦ ꯑꯩꯁꯨ ꯂꯩꯇꯦ ꯀꯩꯅꯣ ꯑꯩꯈꯣꯏ ꯏꯌꯥꯝꯕꯁꯤ ꯇꯟꯅ ꯍꯥꯏꯔꯛꯄꯅꯤꯅ
ꯅꯣꯏꯒꯤ ꯈꯨꯟꯒꯤ ꯏꯌꯥꯝꯕꯁꯤꯡꯗꯣ ꯃꯣꯏꯅ ꯑꯁꯨꯝ ꯇꯥꯕꯅꯤꯅ ꯑꯩꯁꯨ ꯈꯪꯗꯦꯗ ꯑꯩ
ꯑꯥ ꯍꯥꯥ ꯍꯅꯦ ꯍꯧꯖꯤꯛꯇꯤ ꯑꯃ ꯆꯠꯈ꯭ꯔꯕꯅꯤꯅ ꯅꯪꯅ ꯃꯍꯨꯠ ꯁꯤꯟꯕ ꯇꯥꯔꯦ ꯍꯥꯝ
ꯅꯣꯛꯅꯤꯡ ꯅꯣꯛꯅꯤꯡꯕ ꯋꯥꯍꯩ ꯌꯥꯝ ꯍꯥꯏꯌꯦꯦꯗ
ꯑꯦ ꯍꯅꯦ ꯈꯪꯗ꯭ꯔꯦ
ꯅꯪꯗꯤ ꯑꯗꯨꯝ ꯅꯪ ꯍꯥꯟꯅ ꯂꯩꯕ ꯃꯐꯝꯗ ꯑꯗꯨꯝ ꯂꯩꯕ꯭ꯔꯥ
ꯏꯍꯥꯟ ꯁ꯭ꯀꯨꯜꯗ ꯗ ꯑꯩꯍꯥꯟ ꯌꯥꯝꯅ ꯂꯩꯐꯝꯗꯣ ꯑꯩ ꯍꯣꯡꯈ꯭ꯔꯦ ꯑꯇꯧꯕꯗ ꯍꯣꯡꯈ꯭ꯔꯦ ꯑꯗꯨ ꯆꯍꯤ ꯑꯃꯈꯛꯇ ꯂꯩꯌꯦ ꯑꯇꯣꯞꯄ ꯖꯒꯥꯗ ꯆꯠꯈ꯭ꯔꯦ ꯆꯠꯂꯒ ꯚꯤꯤꯟ ꯇꯧ ꯑꯣꯔꯥ ꯑꯥꯗ ꯆꯠꯂꯦ ꯀꯨꯏꯔꯦ ꯑꯗ ꯍꯥꯟꯅ ꯂꯩꯐꯝ ꯑꯗꯣ ꯆꯍꯤ ꯑꯃꯛꯇꯅꯦ ꯑꯗꯨꯗ ꯄꯨꯕꯗꯣ
ꯎꯝ
ꯑꯇꯣꯞꯄ ꯖꯒꯥꯗ ꯍꯣꯡꯈ꯭ꯔꯦ ꯑꯩ ꯗ ꯂꯩꯕ ꯅꯨꯡꯉꯥꯏꯇꯕ
ꯍꯣꯏ ꯌꯨꯝꯗ ꯂꯩꯗꯧ ꯁꯔꯨꯛꯄꯨꯗꯤ ꯁꯨꯃꯥꯏꯅ ꯆꯠꯊꯣꯛꯑꯒꯀꯣ ꯄꯩꯁꯥ ꯇꯥꯥꯟꯕꯅ ꯐꯔ
ꯍꯣꯏ ꯑꯗꯨꯅ ꯐꯩꯅꯦ ꯑꯗꯨ ꯑꯗꯨ ꯆꯠꯊꯣꯛꯄꯅꯤ ꯈꯪꯗꯦꯅꯦ ꯄꯩꯁꯥꯁꯤ ꯀꯩꯅꯣ ꯇꯧꯋꯦꯅꯦ ꯑꯩꯈꯣꯏꯗ ꯂꯩꯗꯦꯅꯦ ꯍꯦꯛꯇ ꯁꯤꯡꯆꯦꯟꯕꯒꯨꯝ ꯆꯦꯜꯂꯅꯦꯕ ꯁꯥꯥꯁꯦ ꯈꯪꯗꯦ ꯀꯩ ꯀꯥꯏ ꯀꯥꯏꯗꯤꯅꯦ ꯅ ꯆꯔ ꯀꯅꯦ ꯀꯗꯥ ꯀꯗꯥ ꯆꯠ ꯈꯪꯗꯦ ꯇꯦꯟ ꯇꯥꯏ ꯄꯤꯗꯕꯖꯥꯠꯔꯥ ꯈꯪꯗꯦꯅꯦ ꯆꯠ
ꯌꯌꯅꯦ
ꯍꯣꯏ ꯍꯟꯗꯛꯄꯨꯗꯤ ꯄꯤꯒꯦꯅꯗꯤ ꯈꯜꯂꯦ ꯑꯩ ꯆꯍꯤ ꯑꯍꯨꯝꯁꯦ ꯄꯤꯗꯅꯦ ꯑꯗꯣ ꯄꯤꯅꯤꯉꯥꯏꯐꯥꯎ ꯂꯩꯗꯕꯅꯤꯗ ꯑꯃ ꯑꯃ ꯀꯩꯀꯩꯅꯣ ꯊꯕꯛꯠ ꯆꯠ ꯑꯣꯣꯊꯣ ꯆꯠꯁꯤ ꯀꯥꯟꯗ ꯂꯣꯏꯅ ꯀꯩꯅꯣ ꯆꯠꯈꯤꯕ
ꯇꯔꯥꯒꯤ ꯁꯔꯨꯛꯇꯒꯤ ꯑꯃꯗꯤ ꯄꯤꯌꯣ ꯍꯥꯏꯕꯅꯦ ꯅꯪꯗꯤ ꯀꯔꯤꯝꯇ ꯄꯤꯗ꯭ꯔꯕꯣ
ꯎ
ꯑꯥ
ꯎꯄꯥꯏ ꯂꯩꯇ ꯎꯄꯥꯏ ꯂꯩꯇꯦ ꯍꯟꯗꯛꯄꯨꯗꯤ ꯐꯖꯅ ꯄꯤꯒꯦ ꯈꯜꯂꯦ
ꯎꯄꯥꯏ ꯂꯩꯇꯦ ꯍꯥꯏꯕ ꯌꯥꯔꯣꯏꯌꯦ ꯑꯗꯨꯗꯤ
ꯑꯁ ꯀꯩꯅꯣ ꯄꯤꯗꯕꯤꯒꯤꯔ ꯍꯛꯆꯥꯡꯁꯦ ꯎꯝ
ꯎ
ꯏꯁꯣꯔꯒꯤꯗ ꯄꯤꯗꯕꯒꯤꯔ ꯈꯪꯗꯦ ꯍꯛꯆꯥꯡꯁꯦ ꯖꯥꯠ ꯖꯥꯠ ꯂꯥꯛꯏꯁꯦ ꯅꯥꯕ ꯈꯣꯠꯄ ꯑꯗꯨ ꯀꯩꯀꯩꯅ ꯇꯧꯕꯀꯣ ꯃꯥꯅ ꯋꯥꯔꯛꯂꯤꯔꯥ ꯈꯪꯗꯦꯅꯦꯉꯣꯟꯗ ꯄꯤꯐꯝ ꯊꯣꯛꯇ ꯄꯤꯌꯣꯗꯤ ꯍꯥꯏꯕꯅꯦꯕ ꯎꯝ ꯃꯊꯛꯀꯤ ꯃꯤꯗꯣ ꯁꯥꯎꯖꯥꯔꯥ ꯈꯪꯗꯩ ꯅꯪꯅ ꯑꯩꯉꯣꯟꯗ ꯄꯤꯐꯝ ꯊꯣꯛ ꯅꯪ ꯄꯤꯗꯦꯅꯦꯀꯣ